ꯑꯦ ꯑꯩꯉꯣꯟꯕꯨ ꯌꯥꯝ ꯍꯥꯏꯈ꯭ꯔꯦꯀꯣ
ꯑꯁ ꯑꯩꯒꯤ ꯀꯨꯟ ꯑꯃꯨꯛ ꯇꯧꯅꯤꯡꯉꯥꯏ ꯂꯩꯔꯦ ꯑꯗꯨꯅꯅꯤ ꯎꯄꯥꯥꯏ ꯂꯩꯇꯕꯒꯤꯅꯤ
ꯍꯅꯦ ꯍꯣꯏꯅꯦ
ꯒꯗ꯭ꯔꯦ ꯍꯥꯏ ꯀꯁꯤ ꯑꯣꯏꯒꯦꯔꯥ ꯑꯣꯏꯔꯣꯏꯗ꯭ꯔꯥ
ꯍꯣꯏ ꯍꯣꯏ ꯎ ꯀꯔꯤꯔꯥ
ꯔꯤꯖꯦꯛ ꯉꯥꯛ ꯁꯂꯗꯥꯏꯔꯤ ꯇꯥꯏꯇ
ꯅ ꯅꯣꯏꯅꯆꯦꯅ ꯍꯦꯜꯂꯤ ꯇꯧꯕꯤꯒꯅꯤ ꯍꯣꯔꯦꯟ
ꯍꯥꯥ
ꯁꯦ ꯑꯩꯁꯦ ꯀꯣꯜ ꯇꯧꯕꯤꯕꯗꯒꯤ ꯑꯩꯒꯤ ꯕꯦꯇ꯭ꯔꯤ ꯍꯟꯗ꯭ꯔꯦꯠ ꯃꯤꯁꯥ ꯄꯥꯛ ꯎꯗ꯭ꯔꯦ
ꯍꯁ
ꯎꯝ ꯅꯅꯤꯃꯤ ꯣꯆꯥꯔꯕ ꯆ ꯅꯪꯗꯤ ꯑꯃꯛ ꯐꯪꯒꯦꯔꯥ
ꯐꯪꯒꯅꯤ
ꯅ ꯑꯅꯣꯗꯁꯦ ꯆ ꯇ ꯎꯣꯏꯅ ꯀꯌꯥ ꯐꯪꯒꯦꯔꯥ
ꯊꯥꯔꯇꯤ ꯊ꯭ꯔꯤ
ꯌꯥ ꯑꯃ ꯍ ꯅꯤ ꯃ
ꯄ꯭ꯔꯁꯅꯥ ꯇꯧꯕꯤꯌꯨ ꯏꯁꯀꯣꯂꯔꯁꯤꯞ ꯐꯥꯡꯅꯤꯡꯉꯥꯏ
ꯅꯪ ꯁ꯭ꯀꯨꯜꯁꯤ ꯐꯪꯒꯅꯤꯖꯤ ꯑꯩꯈꯣꯏꯁꯨ ꯏꯟꯁꯥꯡ ꯍꯥꯎꯅꯤꯉ ꯏꯟꯁꯥꯡ ꯍꯥꯎꯕ ꯆꯥꯅꯉ ꯊꯧꯔꯛꯑꯣꯍꯦ ꯍꯅꯤꯒꯣꯜꯗꯨ ꯆꯥꯈꯤ
ꯑꯩꯒꯤ ꯐꯣꯟ ꯒꯤ ꯍꯟꯅ ꯇꯧꯒꯦꯗꯨ ꯂꯩ ꯑꯃꯥꯗꯤ ꯄꯤ
ꯐꯪꯒꯔꯤ ꯂꯩꯒꯦ ꯍꯥꯏꯕ꯭ꯔꯥ
ꯒꯨꯨꯒꯥꯜ ꯄꯤꯛꯁꯦꯜ
ꯐꯔꯤꯒꯅꯣ ꯄꯤꯀꯁꯦꯜ ꯂꯧꯎꯒꯅꯣ
ꯑꯩ ꯄꯤꯛꯁꯦꯜ ꯄꯝ
ꯎ ꯄꯤꯛꯁꯦꯜ ꯂꯥꯎꯅꯣ ꯐꯣꯟ ꯌꯥꯝ ꯂꯨꯃꯤꯅꯁꯦꯒꯤ
ꯂꯣꯝꯗꯤ ꯌꯥꯝ ꯂꯣꯃꯦ ꯄꯤꯁꯦ
ꯒꯨꯒꯜ ꯄꯤꯁꯦꯜ ꯇꯦꯟꯗꯣ ꯐꯖꯥꯏ ꯀꯣ
ꯎꯝ ꯁꯦꯝꯁꯪꯗꯤ ꯁꯦꯀꯦꯟ ꯍꯦꯟꯒꯨꯝꯕ ꯂꯕꯗꯣ ꯐꯠꯇꯦꯅ ꯍꯥꯏꯌꯦꯅꯦ ꯃꯤꯅ ꯐꯥꯗꯤ ꯐꯥꯕ꯭ꯔꯣ ꯅꯪꯒꯤꯗꯣ
ꯑꯦꯒ꯭ꯔꯤꯒ꯭ꯔꯤꯁ ꯇꯧꯗꯨꯅ ꯑꯗꯨꯝ ꯄꯥꯏꯌꯦꯅ
ꯎꯝ
ꯁꯦꯝꯁꯪ ꯁꯦꯝꯁꯪ ꯃꯃꯜ ꯇꯥꯡꯕꯗꯣ ꯃꯤ ꯏꯅꯥꯛ ꯈꯨꯟꯕꯁꯤꯡꯒ ꯍꯣꯏ ꯑꯁꯦꯡꯕꯗꯤ ꯁꯝ ꯁꯝ ꯃꯃꯟ ꯇꯥꯡꯕ ꯂꯧꯒꯅꯨ ꯍꯧꯖꯤꯛ ꯑꯩꯒꯤ ꯑꯪꯀꯜꯁꯨ ꯑꯦꯁ ꯇ꯭ꯋꯦꯟꯇꯤ ꯐꯥꯏꯚ ꯑꯜꯇ꯭ꯔꯥꯗꯣ ꯄꯥꯏꯌꯦ ꯃꯥꯒꯤꯁꯨ ꯁꯤꯕꯒꯤꯀꯣ ꯁꯦꯃꯤꯒꯥꯏꯗꯣ ꯇ꯭ꯋꯦꯟꯇꯤ ꯐꯥꯏꯚ ꯊꯥꯎꯖꯟ ꯆꯪꯒꯅꯤ ꯍꯥꯏꯌꯦ ꯑꯗꯨꯒꯤ ꯃꯊꯥ ꯁꯥꯗ ꯂꯩꯕꯅꯤ ꯃꯥꯁꯨ
ꯑꯣ ꯑꯗꯨꯒ ꯄꯤꯁ ꯌꯥꯎꯗ ꯂꯥꯎꯗꯤ ꯂꯧꯅꯤꯡꯒꯅꯤ ꯑꯗꯨ ꯍꯪꯗꯦ
ꯒꯨꯒꯥꯜ ꯄꯤꯛꯁꯦꯜ ꯇꯦꯟꯅꯗꯨ ꯐꯖꯩꯌꯦ
ꯄꯩꯁꯥ ꯂꯥꯏꯔꯔꯣꯏ ꯑꯗꯨꯒꯨꯝꯕ ꯃꯨꯛꯇꯤ
ꯁꯀꯦꯟ ꯍꯂꯑꯣ ꯑꯥ ꯃꯄꯥꯟꯗꯗꯤ ꯏꯅꯥ ꯈꯣꯟꯕ ꯏꯅꯥ ꯈꯣꯟꯕ ꯂꯥꯏꯛ ꯅꯤꯅ ꯃꯣꯏ ꯏꯅꯥ ꯈꯨꯟꯕꯁꯤꯡꯅ ꯈꯔ ꯄꯥꯏꯔꯒ ꯌꯦꯜꯂꯣꯝꯕꯁꯤꯡꯗꯣ ꯑꯗꯨꯝ ꯂꯧꯕ ꯌꯥꯏꯌꯦ
ꯑꯗ ꯒꯨꯒꯜ ꯄꯤꯛꯁꯦꯜ ꯅꯥꯏꯟ ꯇꯦꯟꯗꯨꯗꯤ ꯅꯥꯏꯟ ꯑꯦꯒꯨꯝꯕ ꯈꯣꯏꯗꯗꯤ ꯈꯔ ꯊꯥꯔꯇꯤ ꯇꯨ ꯊꯥꯔꯇꯤ ꯊ꯭ꯔꯤ ꯁ꯭ꯋꯥꯏꯗ ꯂꯥꯛꯑꯦꯕ ꯑꯇꯣꯞꯄꯗꯤ ꯐꯣꯔꯇꯤ ꯄ꯭ꯂꯥꯁꯅꯤ ꯌꯨꯝꯗꯗꯤ ꯅꯤꯕ ꯉꯝꯗ꯭ꯔꯦ ꯄꯩꯁꯥ ꯑꯃꯨꯛꯀ
ꯍꯣꯏ ꯍꯣꯏ ꯑꯁ ꯐꯣꯟꯗꯤ ꯌꯥꯝ ꯇꯥꯡꯕ ꯂꯩꯗ꯭ꯔꯁꯨ ꯌꯥꯏꯑꯦ ꯑꯗꯨꯝ ꯏꯁꯇꯣꯔꯦꯖ ꯈꯔ ꯌꯥꯝꯕ ꯀꯦꯃꯦꯔꯥ ꯈꯔ ꯐꯥꯕ ꯂꯩꯔꯗꯤ ꯌꯥꯔꯦ
ꯎꯝ ꯑꯦꯟꯗ꯭ꯔꯣꯏꯠ ꯐꯣꯟ ꯐ ꯥ ꯐꯖꯥ ꯐꯖꯕ ꯂꯩ ꯑꯥ ꯍꯧꯖꯤꯛ ꯀꯥꯟ
ꯍꯣꯏ ꯑꯁ ꯅꯆꯦ ꯏꯕꯥꯅꯤꯗꯤ ꯅꯦꯛꯁꯦ ꯑꯥꯏꯐꯣꯟ ꯁꯚꯦꯟꯇꯤꯟ ꯄ꯭ꯔꯣ ꯃꯦꯛꯁ ꯂꯧꯅꯦ
ꯑꯣ ꯂꯥꯛꯑꯣ ꯂꯥꯛꯑꯣ ꯑꯩꯗꯤ ꯑꯥꯏꯐꯣꯟ ꯁꯄꯝ ꯄꯥꯝꯗꯦ
ꯄꯝꯗꯩꯕꯅꯤ ꯁꯨꯗꯨ ꯂꯩꯏꯒꯅꯤ ꯆꯁ
ꯂꯥꯏꯌꯣ
ꯑꯁ ꯐꯣꯟ ꯇꯥꯡꯕ ꯄꯥꯏꯔꯒ ꯑꯃꯨꯛ ꯑꯩꯈꯣꯏꯗꯤ ꯇꯪꯕꯅꯤꯅꯀꯣ ꯇꯥꯕꯒꯨꯝꯕ ꯑꯃꯨꯛ ꯁꯦꯝꯖꯤꯟ ꯁꯦꯝꯖꯤꯟ ꯇꯧꯔꯒꯦ ꯄꯩꯁꯥꯗꯣ ꯑꯃꯨꯛ ꯌꯥꯝ
ꯍꯥꯏꯗꯤ ꯄꯥꯝꯃꯨꯕ ꯄꯩꯁꯥ
ꯄꯥꯝꯃꯣꯏ ꯑꯁꯦꯡꯕ ꯍꯥꯏꯕꯗ
ꯁꯦꯀꯦꯟ ꯍꯦꯟ ꯂꯧꯅꯤ ꯍꯥꯏꯁꯤ
ꯎꯝ ꯑ ꯗꯦꯂꯤꯗꯗꯤ ꯆꯣꯔ ꯃꯥꯔꯀꯦꯠ ꯍꯥꯏꯕ꯭ꯔꯥ ꯆꯣꯔ ꯕꯖꯥꯔ ꯍꯥꯏꯕ꯭ꯔꯥ
ꯑꯗꯨꯗ ꯐꯣꯟ ꯐꯥꯎꯕ ꯐꯪꯉꯦ ꯍꯥꯏꯌꯦ ꯍꯣꯡꯅ
ꯆꯠꯂꯁꯦ ꯂꯥꯛꯑꯣ
ꯄꯩꯁꯥ ꯂꯩꯇꯕꯒꯤꯅꯦ ꯅꯆꯦ ꯏꯕꯥꯅꯤ ꯄꯩꯁꯥ ꯂꯩꯔꯗꯤ ꯑꯥ ꯁꯔꯣꯖꯤꯅꯤ ꯂꯥꯛ ꯁꯔꯣꯖꯤꯅꯤ ꯆꯠꯅꯤꯡꯉꯥꯏ ꯂꯥꯛꯀꯅꯤ ꯀꯔꯤꯝꯇ ꯋꯥꯔꯅꯨ ꯏꯆꯦ ꯏꯕꯥꯅꯤ ꯂꯩꯔꯤꯉꯩꯗ ꯅꯪ ꯀꯔꯤ ꯋꯥꯕ꯭ꯔꯥ ꯁꯤꯗꯁꯨ ꯐꯖꯅ ꯀꯟꯅ ꯄꯩꯁꯥ ꯇꯥꯜꯂ ꯁꯤꯗꯤ
ꯀꯇ ꯅꯅꯨꯡꯁꯁꯤꯔꯅꯣ
ꯁꯔꯣꯖꯤꯅꯤ ꯕꯖꯥꯔꯗꯣ ꯗꯨꯀꯥꯟ ꯂꯣꯏꯅꯃꯛ ꯊꯤꯡꯈ꯭ꯔꯦ ꯈꯔ ꯈꯛ
ꯍꯣꯏ ꯍꯥꯏꯑ ꯑꯗꯨ ꯀ꯭ꯔꯤꯒꯤꯔꯥ ꯑꯩꯁꯨ ꯎꯋꯦ ꯏꯟꯁꯇꯥꯒ꯭ꯔꯥꯝꯗ
ꯑꯣꯏꯗꯕꯅꯤ ꯑꯗꯨꯒ ꯄꯣꯠꯁꯨ ꯌꯥꯝ ꯇꯥꯡꯈ꯭ꯔꯦ
ꯑꯁ ꯃꯤꯅ ꯌꯥꯝ ꯆꯠ ꯃꯥꯟꯕꯒꯤ ꯇꯥꯡꯕ ꯍꯥꯎꯕ ꯃꯥꯂꯦ
ꯎꯝ ꯅꯍꯥꯟꯗꯤ ꯅꯥꯏꯟ ꯍꯟꯗ꯭ꯔꯦꯗꯀꯨꯝꯕꯗ ꯊ꯭ꯔꯤ ꯐꯤꯐꯇꯤꯒꯨꯝꯒꯨꯝꯕꯗ ꯐꯥꯎꯋꯤ ꯂꯥꯎꯕ ꯐꯪꯕꯗꯣ ꯍꯧꯖꯤꯛꯀꯥꯟꯗꯤ ꯁꯨꯃꯥꯏꯅ ꯐꯪꯗ꯭ꯔꯦ
ꯀꯗꯔ ꯇꯧꯈ꯭ꯔꯦ ꯗꯨꯀꯥꯟꯗꯥꯔꯁꯤꯡꯗꯨꯁꯨ ꯑꯗꯨꯗꯤ
ꯎꯝ ꯗꯥꯎ ꯐꯥꯔꯗꯤ ꯐꯪꯕ ꯂꯩꯌꯦꯗ
ꯑ ꯕꯥꯔꯒꯦꯟ ꯇꯧꯕꯅ ꯃꯆꯤꯟ ꯃꯆꯤꯟ ꯃꯆꯤꯟꯗ ꯂꯩꯔꯦꯅ
ꯎꯝ ꯅꯣꯏꯗꯤ ꯍꯤꯟꯗꯤꯁꯨ ꯉꯥꯡꯕ ꯍꯩ ꯏꯟꯅ
ꯏꯪꯂꯤꯁꯇ ꯕꯔꯒꯦꯟ ꯇꯧꯕꯅꯤꯅ ꯀꯔꯤꯔꯣ ꯅꯆꯦ ꯑꯩꯕꯨ ꯃꯤ ꯐ
ꯑꯦꯁ ꯏꯪꯂꯤꯁ ꯈꯥꯡꯗ꯭ꯔꯗꯤ ꯗꯨꯀꯥꯟꯗꯥꯔꯅ
ꯏꯪꯂꯤꯁꯀ ꯍꯤꯟꯗꯤ ꯃꯤꯛꯁ ꯇꯧꯕꯅꯤꯅ ꯕꯌꯥ ꯊ꯭ꯔꯤ ꯐꯤꯐꯇꯤ ꯂꯦꯂꯣ ꯄ꯭ꯂꯤꯁ ꯂꯦꯂꯣ ꯂꯂꯣ ꯍꯥꯏ ꯇꯕꯅꯤ ꯃꯣꯏ ꯆꯗꯒꯤ ꯌꯥꯗ꯭ꯔ ꯗꯤ ꯃꯣꯏꯒꯤ ꯄꯣꯠꯇꯣ ꯆꯥꯛ ꯍꯨꯟꯗꯣꯛꯑꯒ ꯆꯠꯀꯅꯤ
ꯊ꯭ꯔꯤ ꯐꯤꯐꯇꯤ ꯐꯥꯎꯗꯤ ꯐꯖ ꯐꯖꯕ ꯐꯪꯒꯅꯤꯗ ꯅꯪ
ꯍꯣꯏ ꯊ꯭ꯔꯤ ꯐꯤꯐꯇꯤ ꯐꯥꯏꯚ ꯍꯟꯗ꯭ꯔꯦꯠ ꯐꯖꯕ ꯑꯗꯨꯔ ꯋꯥꯏꯗ ꯌꯥꯝꯅ ꯑꯩꯈꯣꯏꯅ ꯁꯦꯇꯤꯁꯐꯥꯏ ꯑꯣꯏꯕ ꯌꯥꯝ ꯐꯖꯕ ꯐꯪꯑꯗꯦ ꯀꯩꯁꯨ ꯀꯥꯏꯗꯦ
ꯑꯁ ꯑꯩꯈꯣꯏꯗꯤ ꯂꯨꯄꯥ ꯍꯟꯗ꯭ꯔꯦꯠ ꯅꯠ ꯇ꯭ꯔꯗꯤ ꯂꯥꯎꯗꯦꯍꯦ
ꯍ ꯅꯪꯗꯤ ꯐꯨꯗ ꯁꯣꯄꯤꯡ ꯅꯪ ꯁꯣ ꯐꯤꯔꯣꯟꯗꯤ ꯐꯖꯅ ꯂꯩꯔꯝꯒꯅꯤ ꯈꯪꯉꯦ
ꯂꯩꯇꯦꯗ ꯑꯩꯗꯤ-ꯑꯥ ꯑꯩꯒꯤ ꯗ꯭ꯔꯦꯁ ꯍꯧꯖꯤꯛ ꯁꯤꯗ ꯂꯩꯕ ꯍꯟꯗ꯭ꯔꯦꯠ ꯔꯨꯄꯤꯖ ꯈꯛꯇ ꯉꯥꯛꯇꯅꯤ
ꯎꯝ ꯆꯦꯒꯥ ꯏꯕꯅꯤꯗꯤ ꯎꯝ ꯄꯣꯂꯣꯗ ꯆꯠꯂꯒ ꯆꯥꯝꯃꯉꯥꯒꯤ ꯑꯍꯨꯝ ꯄꯤꯕ ꯁꯥꯔꯥꯠꯇꯨꯅꯦ ꯑꯩꯈꯣꯏꯅ ꯍꯥꯞꯄꯤꯁꯦ
ꯁꯤꯗꯗꯤ ꯆꯥꯃꯉꯥꯒꯤ ꯑꯍꯨꯝ ꯄꯤꯕꯗꯤ ꯐꯪꯗ꯭ꯔꯦꯅꯀꯣ ꯇꯨꯒ ꯈꯣꯡꯒ꯭ꯔꯥꯎꯅ ꯇꯣ ꯐꯤꯞꯇꯤ ꯁꯤꯅꯤ
ꯑꯁ ꯏꯁꯀꯤꯟ ꯍꯦꯜꯂꯣꯔꯒ ꯊꯥꯔꯛꯁꯤꯔꯥ ꯈꯪꯗ꯭ꯔꯦꯅꯦ ꯅꯪꯒꯤ ꯔꯣꯐꯤꯠ ꯊ꯭ꯔꯥꯆꯥꯅꯤꯅ ꯏꯁ ꯃꯣꯡ ꯅꯪꯅꯦ
ꯁꯤ ꯆꯥꯟꯗꯤꯒꯔꯗꯒꯤ ꯐꯖ-ꯐꯖꯔꯕ ꯅꯣꯏꯗꯒꯤ ꯍꯦꯟꯅ ꯂꯩ
ꯇꯥꯡꯉꯦ ꯍꯥꯏꯕ ꯅꯠꯇ꯭ꯔꯣ
ꯆꯅꯤ ꯉꯥꯏꯔꯒꯤꯗꯤ ꯖꯤꯟ ꯇꯤ ꯁꯥꯔꯠ ꯑꯣꯏꯔꯗꯤ ꯅꯤꯗꯒꯤ ꯍꯦꯟꯅ ꯐꯖꯩꯗ ꯇꯥꯡꯒꯉꯔꯥꯁꯨ
ꯑꯣ ꯁꯤꯗꯁꯨ ꯀꯌꯥ ꯑꯗꯣ ꯀꯌꯥ-ꯀꯌꯥ ꯍꯥꯏꯕ꯭ꯔꯥ
ꯊ꯭ꯔꯤ ꯐꯤꯞꯇꯤ ꯊ꯭ꯔꯤ ꯍꯟꯗ꯭ꯔꯦꯠ
ꯑꯍꯤꯡ ꯑꯁꯤꯗꯗꯤ ꯆꯦꯟꯗꯔ꯭ꯦꯟ ꯃꯥꯔꯀꯦꯠꯇ ꯅꯍꯥꯟ ꯆꯤꯟꯗ꯭ꯔꯦꯟ ꯃꯥꯔꯀꯦꯠ ꯆꯠꯂꯦ ꯖꯔꯒꯤꯖꯤꯟꯗꯣ ꯐꯥꯏꯞ ꯍꯟꯗ꯭ꯔꯦꯠ ꯍꯥꯏꯌꯦ ꯇꯥꯡ ꯂꯧꯗꯦ
ꯁꯔꯣꯖꯤꯅꯤꯗꯗꯤ ꯌꯥꯝ ꯂꯩꯥꯌꯦꯗ
ꯎꯝ
ꯆꯪꯉꯥꯒ ꯌꯦꯡꯉꯨ ꯐꯤꯔꯤꯠ ꯀꯨꯝꯕꯁꯨ ꯗꯥꯎ ꯐꯥꯔꯥꯗꯤ ꯍꯟꯗ꯭ꯔꯦꯠ ꯀꯨꯝꯕꯒꯤ ꯈꯛ ꯊꯛꯇ ꯑꯦꯁ ꯅꯦꯝ ꯒꯨꯝꯕꯒꯤ ꯐꯪꯐꯝ
ꯑꯣ
ꯍꯣꯏꯗꯤ ꯕ꯭ꯔꯦꯟꯗꯦꯠ -ꯕ꯭ꯔꯦꯟꯗꯦꯠ ꯐꯤꯗ ꯀꯔꯝꯕꯗ ꯍꯣꯡꯕ꯭ꯔꯥꯅ ꯊꯤ-ꯊꯤꯕ ꯆꯠꯅꯤ
ꯑꯗꯨꯅꯤ ꯖꯦ ꯒꯣꯏ ꯏꯕꯥꯅꯤꯗꯤ ꯕ꯭ꯔꯦꯟꯗꯦꯠ ꯐꯥꯔ꯭ꯆ ꯍꯦꯟ ꯍꯥꯞꯄ ꯉꯝꯗꯕꯅꯤꯅꯦ ꯁꯦꯀꯦꯟ ꯍꯦꯟꯅ ꯑꯗꯨꯝ ꯊꯤꯔꯒ ꯐꯪꯉꯗꯤ ꯂꯧꯔꯦ ꯐꯪꯗ꯭ꯔꯥꯗꯤ ꯐꯪꯗ꯭ꯔꯦ ꯑꯍꯥ-ꯍ
ꯅꯪꯗꯤ ꯗ꯭ꯔꯦꯖ ꯌꯥꯝꯅ ꯂꯩꯌꯦꯅ
ꯂꯩꯇꯦ ꯗ꯭ꯔꯦꯁ ꯂꯩꯗꯕ ꯆꯍꯤ ꯑꯅꯤ ꯁꯨꯔꯦ ꯑꯩ ꯗ꯭ꯔꯦꯁ ꯂꯩꯗꯕ ꯀꯔꯤ ꯂꯩꯗꯥꯔꯦꯕꯛ ꯀꯥꯏꯕꯝꯇ ꯂꯥꯏꯔꯖꯕꯅ ꯀꯛ ꯑꯗꯣ ꯑꯃ ꯑꯅꯤ ꯑꯃ ꯈꯛꯇ꯭ꯔꯥ ꯑꯗꯨ ꯑꯅꯤ ꯈꯛꯇꯅꯤ ꯁꯚꯥꯅꯥꯗ ꯀꯛꯄ ꯕꯦꯛ ꯑꯃꯥ ꯑꯗꯨ ꯀꯥꯞꯇ꯭ꯔꯦ ꯅ ꯌꯥꯗ꯭ꯔꯦꯒ ꯗꯥꯇꯀꯤ ꯀꯣꯔꯁꯤ ꯐꯩ-ꯐꯩ ꯍꯨꯏꯊꯨꯒꯤ ꯀ꯭ꯋꯥꯂꯤꯇꯤꯅꯤ ꯕꯦꯛ ꯑꯃ ꯀꯛꯑꯒ ꯀ꯭ꯋꯥꯂꯤꯇꯤꯗꯨ ꯐꯥꯗꯕ ꯋꯥꯅꯤꯗ
ꯆꯧꯎ ꯆꯧꯎꯔꯒ ꯂꯥꯛꯀꯅꯤꯀꯣ ꯁꯥꯚꯥꯅꯥꯒꯤꯗꯤ
ꯑꯩ ꯅꯍꯥꯟꯂꯥ ꯁꯦꯌꯔ ꯀꯥꯞꯄꯗꯨꯗꯤ ꯄꯦꯛꯑꯦ ꯑꯗꯨ ꯀ꯭ꯋꯥꯂꯤꯇꯤꯗꯣ ꯌꯥꯗꯕ ꯁꯨꯕꯦꯍꯟꯗ꯭ꯔꯦꯠ ꯑꯕ꯭ꯞ ꯄꯤꯔꯕ ꯇꯥꯛꯄꯅꯦꯕ
ꯄꯩꯁꯥ ꯂꯥꯛꯏꯕꯅ ꯈꯣꯏꯗꯤ ꯄ꯭ꯂꯁ ꯁꯚꯦꯟ ꯍꯟꯗ꯭ꯔꯦꯠ ꯀꯔꯤꯅꯣ ꯄꯩꯁꯥ ꯋꯥꯏꯁꯤꯅꯦ ꯈꯔ
ꯌꯥꯔꯦ ꯏꯕꯦꯝꯃ
ꯏꯗ ꯄꯤꯁꯥ ꯃꯊ ꯌꯥꯝ ꯁꯥꯀꯥꯟꯁꯤꯗ ꯉꯁꯤ ꯏꯃꯥꯕꯨ ꯊꯦꯡꯅꯅꯤꯉꯥꯏ ꯆꯠꯀꯅꯤ ꯑꯣꯇꯣ ꯄꯔꯥ ꯐꯥꯎ ꯂꯩ
ꯅꯣꯏꯗꯤ ꯑꯇꯣ ꯕꯔꯥ ꯂꯨꯄꯥ ꯀꯨꯟ ꯀꯨꯟꯊ꯭ꯔꯥ ꯈꯛꯇ ꯑꯣꯏꯅꯤꯅ ꯈꯔ ꯐꯥꯔꯤ
ꯙꯨꯞꯇꯤ ꯆꯣꯝꯃꯦ
ꯑꯣꯇꯣ ꯕꯔꯥꯒ ꯅꯣꯏ ꯑꯣꯇꯣ ꯕꯔꯥꯗꯤ ꯊꯣꯛꯇꯕꯒ ꯆꯞ ꯃꯥꯟꯅꯩ
ꯎꯝ ꯑꯗꯨꯕꯨꯗꯤ ꯆꯨꯝꯃꯦ
ꯍꯧꯖꯤꯛ ꯑꯃꯨꯛꯀ ꯍꯜ ꯂꯥꯛꯅꯤꯉꯥꯏ ꯄꯩꯁꯥꯒꯤ ꯃꯊꯥ ꯆꯥꯕ ꯍꯧꯔꯦ ꯁꯤ ꯀꯤꯁꯪꯒꯥꯔꯗꯒꯤ ꯀꯥꯁꯃꯤꯔꯤ ꯒꯦꯠ ꯐꯥꯎ ꯂꯥꯛꯄꯗꯣ ꯁꯤꯛꯁ ꯍꯟꯗ꯭ꯔꯦꯠ ꯃꯨꯛꯀ ꯅꯤꯒꯦꯔꯥ
ꯑꯁꯃꯜ ꯂꯤꯍꯦ
ꯑꯗꯨꯗꯒꯤ ꯅꯤꯔꯅꯤ ꯑꯗꯨꯒ ꯎꯝ ꯕꯥꯁꯇ ꯑꯃꯨꯛꯀ ꯆꯠꯂꯅꯤꯅ ꯑꯗꯨꯅ ꯊ꯭ꯔꯤ ꯍꯟꯗ꯭ꯔꯦꯠ ꯇꯨꯋꯦꯟ ꯀꯤ ꯆꯠꯂꯅꯤ ꯀꯣ ꯆꯥꯟꯗꯤꯒꯥꯔ ꯐꯥꯎ ꯆꯠꯄꯗꯣ ꯑꯗꯨ ꯆꯥꯟꯗꯤꯒꯔꯗꯒꯤ ꯒꯤ ꯑꯈꯣꯏ ꯀꯣꯂꯦꯖ ꯐꯥꯎ ꯌꯥꯎꯕꯗꯣ ꯐꯣꯔ ꯍꯟꯗ꯭ꯔꯦꯗꯃꯨꯛꯀꯟꯅꯤꯔꯅꯤ ꯌꯤꯡ
ꯑꯣ ꯉꯥꯈꯣ ꯅꯪ ꯀꯣꯂꯦꯖ ꯆꯥ. ꯂꯩꯇ꯭ꯔꯕ꯭ꯔꯥ
ꯅꯥ
ꯀꯣꯂꯦꯖꯇꯤ ꯅꯪ ꯀꯣꯂꯦꯖꯇ ꯀꯩꯗꯧꯉꯥꯏ ꯃꯣꯠ ꯆꯠꯀꯅꯤ ꯚꯤꯀꯦꯁꯟ ꯄꯤꯕ꯭ꯔꯣ ꯑꯁ
ꯊꯥ ꯃ
ꯌꯥꯏꯅꯦ
ꯗꯨꯒꯤ ꯑꯃꯣꯛꯀ ꯆꯠꯂꯅꯤ ꯎꯝ
ꯄꯨꯟꯁꯤꯗ ꯅꯣꯏ ꯐꯖꯅ ꯇꯝꯃꯣ ꯅꯣꯏꯅ ꯃꯤ ꯑꯣꯏꯔꯀꯥꯟꯗ ꯑꯈꯣꯏꯁꯨ ꯅꯨꯡꯉꯥꯏꯗꯣꯏꯅꯤ ꯁꯦꯁ
ꯃꯤ ꯑꯣꯏꯅꯤꯡꯉꯥꯏ ꯄ꯭ꯔꯊꯅ ꯀꯟꯅ ꯇꯧꯕꯤꯌꯣ
ꯇꯧꯕꯤꯔꯣ ꯂꯣꯏꯔꯦ ꯀꯩꯅꯣ
ꯈꯣꯏꯁꯦ ꯄ꯭ꯔꯦꯛꯇꯤꯀꯦꯜ ꯄꯥꯛ ꯄꯥꯛ ꯇꯥꯎꯠꯕꯒꯤ ꯍꯥꯏꯗꯦꯕ
ꯄꯔꯇꯤꯀꯣꯜ ꯇꯧꯑꯣ ꯍꯥꯏꯅ
ꯄ꯭ꯔꯦꯛꯇꯤꯀꯦꯜ ꯊꯤꯑꯣꯔꯤꯅ ꯑꯌꯥꯝꯕ ꯇꯥꯎꯕꯒꯤꯀꯣ
ꯎꯍꯤꯒꯤ ꯗꯔꯀꯥꯔ ꯇꯥꯗꯦ ꯄ꯭ꯔꯦꯛꯇꯤꯀꯜ ꯇꯧ ꯍꯥꯏ ꯑꯩꯈꯣꯏ ꯅꯪ ꯅꯣꯏ ꯊꯕꯛ ꯇꯧꯕꯁꯨ ꯄ꯭ꯔꯦꯛꯇꯤꯀꯦꯜ ꯃꯦꯟ ꯄ꯭ꯔꯦꯛꯇꯤꯀꯜꯗ ꯗꯤꯜ ꯇꯧꯅꯤꯅ ꯊꯤꯔꯤꯗ ꯇꯩꯅ ꯕꯂꯦꯝ ꯇꯧꯑꯣ ꯄ꯭ꯔꯤꯇꯤꯀꯜ ꯇꯧꯁꯤ ꯍꯥꯏꯅ
ꯍꯥꯏꯔꯁꯨ ꯌꯥꯗꯕꯗꯨ ꯀꯔꯤ ꯇꯧꯗꯣꯏꯅꯣ
ꯇꯧꯅꯤꯡꯉꯦ ꯄ꯭ꯔꯦꯛꯇꯤꯀꯦꯜ ꯇꯧꯕꯅ ꯑꯩꯈꯣꯏꯒꯤ ꯍꯦꯟꯅ ꯅꯣꯂꯦꯖ ꯂꯩꯒꯅꯤꯅ
ꯎꯝ ꯑ ꯊꯥ ꯁꯔ ꯉꯂꯅꯦꯗ
ꯑꯗꯨꯗꯅꯦ ꯌꯥꯔꯦ ꯊꯝꯃꯀꯣ
ꯑꯥꯎ ꯑꯥꯎ